ꯇꯥꯕ
ꯇꯥꯏ ꯍꯣꯏ
ꯃꯗꯤ ꯅꯨꯡꯉꯥꯏꯕ꯭ꯔꯥ ꯅꯣꯏ ꯅꯣꯏꯔꯣꯝꯗ
ꯇꯧꯗꯦ ꯍꯣꯏ ꯅꯦꯠ ꯅꯨꯡꯉꯥꯏ ꯅꯪꯉꯣꯟꯗ ꯅꯨꯡꯉꯥꯏꯇꯕ꯭ꯔꯥ
ꯑꯩꯉꯣꯟꯗꯁꯨ ꯅꯨꯡꯉꯥꯏꯗ ꯉꯁꯤꯗꯤ ꯅꯍꯥꯟꯗꯣ ꯅꯨꯡꯉꯥꯏꯇꯕ ꯎꯝ ꯆꯥꯛꯗꯤ ꯆꯥꯔꯦꯀꯣ ꯍꯣꯏ ꯍꯤꯞꯄꯒ ꯂꯩꯕꯅꯦ ꯑꯗꯣ ꯇꯨꯝꯗ ꯇꯨꯝꯗꯤ ꯆꯥꯛꯁꯨ ꯆꯥꯗ꯭ꯔꯤꯌꯦꯅ ꯇꯥꯅꯤꯡꯗꯕꯩ ꯑꯐꯇꯔꯅꯨꯟ ꯑꯥꯐꯇꯔꯅꯨꯟꯗ ꯌꯥꯝ ꯆꯥꯃꯟꯕꯒꯤ
ꯑꯩꯈꯣꯏ ꯆꯥꯗ꯭ꯔꯤꯌꯦ ꯗꯨꯀꯥꯟꯗ ꯍꯜꯂꯛꯑꯒ ꯍꯧꯖꯤꯛꯁꯦ ꯌꯦꯔꯨꯝꯗꯣ ꯐ꯭ꯔꯥꯏ ꯇꯧꯅꯤꯡꯉꯥꯏ ꯇꯧꯔꯒ ꯂꯩꯕ
ꯅꯪꯁꯨ ꯌꯦꯔꯨꯝ ꯄꯥꯝꯕꯅꯦ
ꯍꯥꯎꯗꯣ ꯆꯥꯕꯤꯒꯦ
ꯍꯥꯎꯕꯅꯤꯗ ꯌꯦꯔꯨꯝꯁꯨ ꯍꯣꯏ
ꯅꯩꯗꯤ ꯀꯩ ꯏꯟꯁꯥꯡ ꯀꯥꯏ ꯃꯊꯦꯜ
ꯑꯩꯈꯣꯏꯁꯨ ꯍꯋꯥꯏꯅꯦ
ꯑꯣ ꯅꯪꯉꯥꯁꯥꯏ ꯍꯥꯏꯥꯌꯦ ꯀꯣ ꯑꯩ ꯃꯀꯥꯎꯕ
ꯍꯋꯥꯏ ꯊꯣꯡꯉꯦ ꯑꯩꯈꯣꯏꯁꯨ
ꯑꯗꯨꯒ ꯁꯥꯏꯇꯤꯁ ꯀꯩ ꯀꯩ ꯁꯦꯝꯒꯦ ꯍꯋꯥꯏ
ꯑꯇꯩ ꯁꯦꯝꯗ꯭ꯔꯦꯗ ꯃꯊꯦꯜ ꯌꯥꯝꯗ꯭ꯔꯦ ꯉꯁꯤꯗꯤ
ꯑꯗꯨ ꯀꯩꯒꯤꯔꯣ ꯍꯧꯖꯤꯛ ꯅꯪ ꯍꯤꯞꯂꯒ ꯂꯩꯕꯁꯦ ꯅꯣꯏ ꯍꯥꯏꯕꯗꯤ ꯅꯣꯏꯒꯤ ꯐꯦꯃꯤꯂꯤꯁꯤ ꯀꯥꯏ ꯆꯠꯈ꯭ꯔꯦ
ꯐꯣꯟ ꯃꯦꯟꯂꯒ ꯑꯗꯨꯝ ꯂꯩꯗ ꯃꯤꯅꯣꯏꯅ ꯑꯃꯗꯤ ꯎ ꯀꯩꯅꯣꯗ ꯆꯠꯈ꯭ꯔꯦ ꯃꯈꯥꯗ ꯆꯠꯈꯤꯌꯦ ꯁꯟꯇ꯭ꯔꯤꯒꯤꯗꯃꯛ
ꯑꯣ ꯃꯥꯁꯨ ꯌꯥꯎꯕ꯭ꯔꯅꯦ ꯅꯪꯒꯤ ꯅꯨꯄꯥꯗꯣ
ꯑꯦꯛꯖꯤꯀꯨꯇꯤꯚꯅꯤ ꯍꯣꯏ
ꯑꯣ ꯀꯅꯥ ꯀꯅꯥꯕꯨ ꯑꯗꯣ ꯀꯅꯥ ꯀꯅꯥꯕꯨ ꯈꯟꯕꯤꯕ꯭ꯔꯥ ꯈꯟꯗ
ꯈꯪꯗꯦꯗ
ꯁꯣꯐꯤꯌꯥꯒꯤ ꯃꯕꯨꯡꯗꯣ ꯑ ꯑꯗꯨꯁꯨ ꯌꯥꯎꯕ ꯃꯥꯜꯂꯦ ꯃꯤ ꯑꯇꯩꯗꯤ ꯑꯩꯁꯨ ꯈꯪꯖꯩ ꯌꯥꯎꯔꯝꯒꯅꯤ ꯍꯣꯏ ꯁꯣꯏꯗ꯭ꯔꯦ
ꯑꯗꯣ ꯋꯦꯇꯤꯡꯁꯦꯗ ꯆꯠꯇꯦꯅ
ꯃꯤꯇꯤꯡ ꯁꯦꯗꯇꯅꯠꯇ ꯕꯖꯥ ꯁꯦꯇꯅꯤ ꯍꯣꯏ
ꯈꯣꯏ ꯐ꯭ꯈꯨꯒꯤꯗꯤ
ꯍꯦꯍꯦ
ꯗꯣꯡꯗꯅꯦ ꯈꯣꯏꯕ ꯗꯣꯡꯗꯅꯦ ꯑꯗꯨ ꯂꯥꯛ ꯑꯁꯨ ꯂ꯭ꯥꯛ ꯑꯔꯣꯏꯗ ꯍꯥꯏꯗꯤ ꯄꯨꯅꯤꯡ ꯂꯣꯒ ꯑ ꯑꯗꯨ ꯄꯨꯒ ꯨ ꯂꯩꯑꯦꯅ ꯃꯣꯏꯁꯨ ꯁꯟꯇ꯭ꯔꯤ ꯇꯧꯔꯒ ꯂꯩꯔꯝꯒꯅꯤꯕ ꯑꯗꯨꯗꯤ ꯁꯣꯏꯗ꯭ꯔꯦꯕ
ꯎꯝ ꯑꯁ ꯑꯗꯨꯒꯤ ꯋꯥ ꯏꯔꯥꯡꯒꯤ ꯋꯥ ꯇꯣꯛꯈ꯭ꯔꯁꯦ ꯀꯩꯅꯣ ꯑꯃ ꯑꯃ ꯈꯜꯂꯁꯦ ꯇꯣꯄꯤꯛ ꯑꯅꯧꯕ
ꯑ ꯄꯤꯛꯀꯥꯅꯤꯛ ꯀꯤ ꯃꯇꯥꯡꯗꯣ
ꯄꯤꯛꯀꯥꯅꯤꯛ ꯀꯤ ꯃꯇꯥꯡꯗꯣ
ꯑꯩꯈꯣꯏ ꯑꯩꯈꯣꯏ ꯌꯨꯝ ꯂꯥꯛꯄ ꯀꯥꯟꯗ ꯄꯤꯛꯅꯤꯛ ꯐꯖꯅ ꯆꯠꯁꯦꯕ ꯕꯔꯕꯦ ꯀ꯭ꯌꯨ ꯇꯧꯔꯒ ꯀꯣ ꯕꯔ ꯕꯦ ꯀ꯭ꯌꯨ ꯇꯧꯕꯗ ꯅꯪ ꯆꯥꯕꯗꯤ ꯐꯪꯅꯤꯀꯣ ꯅꯪ ꯂꯨꯍꯣꯡꯗ꯭ꯔꯤꯉꯩꯗ
ꯑꯥꯎ ꯆꯥꯕꯗꯤ ꯐꯪꯉꯤꯍꯦ ꯅꯨꯡꯉꯥꯏꯕꯗꯨ ꯑꯗꯨ ꯅꯨꯃꯤꯠꯇ ꯑꯥꯎ
ꯎꯝ
ꯅꯣꯏ ꯅꯆꯦꯒꯥ ꯎꯝ ꯑꯃꯨꯛꯀꯥ ꯆꯠꯁꯦ ꯋꯤꯟꯇꯔ ꯋꯤꯟꯇꯔꯗ
ꯍꯣꯏ ꯎꯝ ꯗꯤꯁꯦꯝꯕꯔ ꯎꯝ ꯗꯤꯁꯦꯝꯕꯔ ꯁꯋꯥꯏꯗ ꯆꯠꯁꯦ ꯅꯪ ꯂꯥꯛꯄ ꯀꯥꯟꯗ ꯀꯣ ꯐꯖꯥꯅ ꯀꯩꯅꯣ ꯑꯩꯈꯣꯏ ꯀꯔꯤ ꯀꯔꯤꯅꯣ ꯁꯦꯝꯃꯒ ꯂꯧꯄꯨꯛꯇ ꯆꯠꯁꯦ ꯂꯧ ꯂꯧꯗ
ꯍꯣꯏ ꯂꯧꯄꯨꯛꯇꯅ ꯍꯦꯟꯅ ꯅꯨꯡꯉꯥꯏꯕ ꯌꯨꯝ ꯌꯨꯝꯗꯗꯤ ꯌꯥꯝ ꯅꯨꯡꯉꯥꯏꯕ ꯑꯣꯏꯗꯦ
ꯎꯝ ꯑꯗꯨ ꯆꯠꯁꯤꯅꯦ ꯐꯖꯅ ꯆꯥꯊꯣꯛꯁꯦ ꯐꯣꯇꯣ ꯀꯥꯞꯂꯒ ꯀꯩꯀꯩꯅꯣ ꯍꯣꯏ ꯑꯗꯨꯅꯦ ꯑꯃꯨꯛ ꯇꯧꯔꯒ ꯚꯤꯗꯤꯑꯣ ꯊꯒꯠꯁꯦꯅꯦ
ꯑꯧ ꯁꯇꯦꯇꯁꯇ ꯅꯣꯏꯅ ꯏꯟꯇ꯭ꯔꯦꯁꯗꯣ
ꯑꯁꯨꯡ ꯍꯟꯗꯛꯁꯨ ꯍꯟꯗꯛ ꯆꯍꯤꯁꯨ ꯕꯥꯔ ꯕꯦ ꯀ꯭ꯌꯨ ꯇꯧꯁꯦ ꯄꯥꯔꯇꯤ ꯇꯧꯁꯦ ꯍꯥꯏ ꯍꯥꯏꯔꯒ ꯑꯗꯣ ꯂꯣꯏꯅ
ꯐ꯭ꯂꯣꯞ ꯇꯥꯔꯦ ꯎꯝ
ꯄꯨꯟꯕꯥ ꯉꯝꯗ꯭ꯔꯦ ꯃꯥꯃꯥꯒꯤ ꯊꯕꯛ ꯂꯣꯏ ꯂꯩꯕꯒꯤ
ꯑꯧ ꯃꯁꯥ-ꯃꯁꯥꯒꯤ ꯊꯕꯛ ꯂꯣꯏ ꯆꯠ ꯊꯣꯛꯈ꯭ꯔꯦꯕ ꯅꯪꯁꯨ ꯅꯪꯒꯤ ꯂꯥꯏꯟ ꯇꯣꯡꯉꯥꯟꯈ꯭ꯔꯦ ꯑꯩꯁꯨ ꯑꯩꯒꯤ ꯂꯥꯏꯟ ꯇꯣꯡꯉꯥꯟꯈ꯭ꯔꯦ ꯑꯗꯨꯒꯤ ꯎꯄꯥꯏ ꯂꯩꯇꯕꯅꯤꯅ ꯍꯧꯖꯤꯛ ꯗꯤꯁ ꯌꯔꯗꯤ ꯁꯣꯏꯗꯕꯤꯗ ꯇꯧꯁꯤꯗ ꯕꯥꯔꯕꯦꯀ꯭ꯌꯨꯗꯤ ꯀꯣ
ꯇꯥꯎꯁꯦꯕ ꯄꯕꯤꯒ꯭ꯌꯨ ꯈꯛꯇ ꯅꯠꯇꯦ ꯁꯤꯡꯖꯨꯁꯨ ꯀꯩ ꯀꯩꯅꯣ ꯆꯥꯕ ꯌꯥꯕ ꯈꯨꯗꯤꯡ ꯁꯦꯝꯃꯒ ꯆꯥꯁꯦ
ꯆꯥꯕꯒꯤ ꯋꯥ ꯉꯥꯛꯇꯅꯦ ꯑꯩ ꯏꯃꯥꯟꯅꯕꯤꯈꯣꯏ
ꯍꯦ ꯍꯦ ꯍꯦ ꯑꯗꯨ ꯅ ꯃꯗꯅꯦ ꯃ ꯉꯥꯏꯇ꯭ꯔꯣꯅꯦ ꯑꯗꯨꯅ
ꯅꯨꯡꯉꯥꯏ ꯍꯣꯏ ꯆꯥꯕꯗ ꯉꯥꯎꯖꯩ ꯍꯥꯏꯕ ꯒ꯭ꯔꯨꯞꯅꯤꯅꯦ ꯑꯩꯈꯣꯏ ꯀꯥꯡꯕꯨꯁꯨ
ꯑꯗꯨꯗꯅꯦ ꯍꯌꯦꯡꯗꯤ ꯀꯩꯗꯧꯔꯒ ꯂꯩꯗꯣꯏꯅꯣ ꯑꯗꯨꯝ ꯌꯨꯝꯗ ꯑꯃꯨꯛ ꯃꯤ ꯌꯥꯝꯃꯩꯇꯗ ꯑꯗꯨꯖꯤ ꯀꯥꯏ ꯂꯣꯅꯤ ꯑꯩ ꯃꯥꯅꯤ ꯈꯠꯇꯅꯦ
ꯍꯣꯏꯔꯦ
ꯑꯩꯁꯨ ꯍꯌꯦꯡ ꯑꯗꯨꯝ ꯂꯩꯅꯤꯗ ꯍꯣꯏ ꯊꯕꯛ ꯂꯩꯇꯦꯗ ꯊꯕꯛ ꯈꯪꯅꯤꯗ ꯍꯌꯦꯡ ꯊꯣꯛꯑꯒ ꯈꯪꯅꯤ
ꯍꯌꯦꯡꯁꯦ ꯁꯦꯇꯔꯗꯦꯅꯤꯀꯣ
ꯎꯝ ꯆ꯭ꯔꯗꯅꯦ
ꯑ ꯍꯥꯏꯒ ꯀ꯭ꯔꯤꯁꯃꯥꯁ ꯀ ꯗ꯭ꯔꯦꯁ ꯀ꯭ꯔꯤꯁꯃꯥꯁ ꯀ ꯗ꯭ꯔꯦꯁ ꯑꯃꯨꯛꯥꯗꯁ ꯀꯁ ꯇꯁꯤꯅꯦ
ꯍꯣꯏ ꯗꯤꯖꯥꯏꯟ ꯐꯖꯥ ꯐꯖꯕꯅꯧ ꯅꯧꯕꯗꯣ
ꯀꯩꯅꯣ ꯂꯧꯔꯣꯏꯗ꯭ꯔꯣ ꯐꯅꯦꯛꯀꯨꯝꯕ ꯑꯩꯈꯣꯏꯒꯤ
ꯑꯩꯗꯣ ꯇ꯭ꯔꯦꯗꯤꯁꯅꯦꯜꯒꯤ ꯐꯅꯦꯛ ꯀꯩꯅꯣ ꯖꯒꯣꯏ ꯁꯥꯕꯒꯤ ꯗꯣ ꯑꯩꯈꯣꯏꯒꯤ ꯑꯗꯨ ꯑꯗꯨ ꯄꯥꯝꯃꯤꯅꯦ
ꯑꯩꯗꯤ ꯂꯪꯖꯤꯟꯗꯣ ꯂꯪꯖꯤꯟ ꯂꯪꯖꯟ ꯑꯁꯦꯡꯕ ꯑꯣꯔꯤꯖꯤꯅꯦꯜꯗꯣ ꯑꯩ ꯄꯥꯝꯕꯗꯣ ꯑꯗꯨ ꯑꯗꯨ ꯎ ꯁꯣꯐꯤꯌꯥꯕꯨ ꯑꯩꯅ ꯎꯝ ꯁꯣꯐꯤꯌꯥ ꯑꯩꯅ ꯁꯥꯍꯟꯒꯦ ꯃꯉꯣꯟꯗ
ꯑꯣ ꯃꯥꯗꯤ ꯄꯩꯁꯥ ꯀꯌꯥ ꯄꯤꯌꯣ ꯍꯥꯏꯕ꯭ꯔꯥ
ꯄꯁꯥꯡꯒꯤꯕ ꯇꯜꯗꯦ ꯍꯥ꯭ꯔꯔꯤ ꯏꯗ
ꯎꯝ
ꯎꯝ ꯑꯩꯈꯣꯏꯅ ꯗꯦꯀꯣꯔꯦꯁꯟ ꯄꯦꯇꯥꯔ ꯆꯠꯄꯗꯣ
ꯎꯝ
ꯗꯤꯖꯥꯏꯟ ꯗꯤꯖꯥꯏꯟ ꯑꯗꯨ ꯂꯩꯌꯦꯅ ꯑꯇꯥꯡꯕꯁꯨ ꯌꯥꯎꯋꯦ ꯑꯍꯣꯡꯕꯁꯨ ꯌꯥꯎꯋꯤꯅ
ꯎꯝ
ꯍꯦꯡꯒ ꯍꯥꯏꯗꯣꯏꯅꯦ ꯑꯩꯗꯤ ꯌꯥꯝꯅ ꯇꯥꯡꯕꯁꯨ ꯑ ꯉꯝꯃꯔꯣꯏ ꯂꯧꯕ ꯉꯝ꯭ꯔꯣꯏ ꯁꯨꯝ ꯑꯗꯨꯕꯨ ꯑꯩ ꯐꯅꯦꯛꯇꯣ ꯑꯗꯣ ꯂꯪꯖꯟꯗꯣ ꯄꯥꯝꯕꯀꯣ
ꯎꯝ ꯅꯪꯁꯨ ꯁꯥ
ꯑ ꯃꯇꯝ ꯂꯩꯇꯦꯅ ꯑꯗꯨꯒꯤ
ꯑꯣ ꯃꯇꯝꯗꯤ ꯂꯩꯇꯦ ꯅꯆꯦ ꯀꯩꯅ ꯅꯅꯥꯎꯄꯤ ꯈꯣꯏꯗꯤ
ꯌꯥꯔꯔꯣꯏ ꯛ ꯃꯥꯒꯤ ꯐꯥꯎ ꯃꯥꯗꯤ ꯁꯥꯕ ꯍꯥꯏꯕꯗꯤ ꯇꯞꯄꯦꯕ ꯃꯥꯁꯨ ꯃꯥꯗꯣ ꯑꯗꯨꯗꯣ ꯇꯜꯂꯗꯤ ꯁꯥꯕꯤꯔꯕ ꯑꯗꯨꯒꯤ ꯍꯥꯏꯕꯗꯤ ꯌꯥꯗ ꯌꯥ ꯁꯥꯕꯤꯔꯣꯏ ꯍꯥꯏꯕ ꯈꯪꯕꯒꯤ ꯍꯥꯏꯅꯤꯡꯗꯦ ꯈꯪꯗꯦ ꯍꯟꯗꯛꯁꯦ ꯃꯥ ꯀꯩ ꯐꯤ ꯍꯥꯏꯔꯒ ꯂꯩꯕꯅꯣ ꯈꯪꯗꯦ
ꯑꯗꯨꯒꯤ ꯂꯟꯖꯤꯡꯒꯤ ꯑꯣꯔꯤꯖꯤꯅꯦꯜꯗꯣ ꯐꯥꯏꯚ ꯐꯥꯏꯚ ꯀꯦꯗꯤ ꯌꯧꯔꯝꯅꯤ ꯑꯣ
ꯑꯣꯏ ꯁꯣꯏꯗ꯭ꯔꯦ ꯑꯗꯨꯗꯤ
ꯐꯣꯔ ꯀꯦꯔꯥ ꯐꯥꯏꯚ ꯀꯦꯔꯥ ꯎꯝ
ꯆꯠꯅꯔꯦ ꯍꯟꯗꯛꯇꯤ ꯑꯗꯣ ꯇ꯭ꯔꯦꯟꯗꯤꯡ ꯑꯃꯨꯛ ꯇꯧꯔꯦ
ꯎ ꯐꯖꯩ ꯑꯩꯗꯣ ꯑꯔꯤꯕ ꯑꯣꯏꯅ ꯁꯦꯠꯂꯒꯦꯗꯕ ꯇꯔ ꯐ꯭ꯂꯥꯏ ꯑꯃꯛ ꯍꯥ ꯍꯥꯞꯂꯒ
ꯑ ꯍꯣꯏ ꯑꯗꯨ ꯑꯣꯏꯔꯁꯨ ꯌꯥꯏ ꯐꯖꯩ ꯑꯗꯨꯁꯨ ꯑꯔꯤꯕꯗꯨꯅ ꯐꯖꯩ ꯑꯔꯤꯕꯅ ꯃꯆꯨꯅꯤ ꯑꯩꯁꯨ ꯇꯧꯅꯤꯡꯉꯥꯏ
ꯃꯆꯨꯗꯣ ꯄꯨꯔꯥ ꯗꯥꯔꯛ ꯑꯣꯏꯔꯒꯀꯣ
ꯑꯗꯨꯅꯦ ꯑꯩꯅ ꯁꯥꯍꯟꯗꯣꯏꯕ ꯑꯩꯗꯤ ꯁꯨꯁꯌꯥꯗ ꯍꯥꯏꯈ꯭ꯔꯕꯅꯦ
ꯑꯩꯗꯤ ꯕꯇꯔꯐ꯭ꯂꯥꯏꯗꯤ ꯂꯩꯇꯕ ꯕꯇꯔꯐ꯭ꯂꯥꯏ ꯀꯏꯗꯣ ꯇꯧꯒꯦ
ꯂꯥꯏ ꯅꯠꯇꯕꯤ ꯔꯦꯠꯇꯣ ꯑꯉꯥꯡꯕꯗꯣ ꯈꯔ ꯃꯆꯨꯗꯣ ꯖꯤꯞ ꯑꯣꯏꯕꯗꯣ ꯑꯗꯨꯗ ꯇꯧꯒꯦ ꯍꯥꯏꯅ ꯍꯥꯏꯈꯤꯕꯅꯦ
ꯑꯩꯒꯤꯗꯤ ꯗꯥꯛ ꯇꯧꯃꯟꯕ ꯃꯥꯜꯂꯦꯗ ꯑꯗꯨ ꯑꯣꯏꯔꯁꯨ
ꯐꯖꯕꯅꯦ ꯑꯗꯣ ꯕꯇꯔꯐ꯭ꯂꯥꯏꯁꯨ ꯍꯥꯞꯄꯣ ꯑꯗꯨꯒ ꯃꯇꯥꯏ ꯃꯇꯥꯏꯗ ꯑꯗꯣ ꯎꯝ ꯀꯩꯅꯣ ꯍꯥꯞꯄꯗꯣ ꯗꯦꯀꯣꯔꯦꯁꯟ
ꯑꯣ ꯗꯦꯀꯣꯔꯦꯁꯟ ꯐꯖꯕ ꯂꯩꯔꯗꯤ ꯊꯥꯔꯛꯑꯣ ꯑꯣ ꯑꯩ ꯑꯩ ꯌꯦꯡꯅꯤꯡꯉꯥꯏꯀꯣ ꯍꯌꯦꯡ
ꯑꯩꯉꯣꯟꯗꯗꯤ ꯑꯩꯗꯤ ꯄꯥꯛ ꯌꯦꯡꯗꯗ ꯑꯗꯣ ꯏꯟꯁꯇꯥꯒ꯭ꯔꯥꯝꯗ ꯌꯥꯝ ꯂꯩꯔꯤ ꯁꯤꯗꯤ
ꯑꯣ ꯑꯩꯁꯨ ꯌꯦꯡꯕ ꯇꯥꯔꯦ ꯑꯗꯨꯗꯤ
ꯅꯪ ꯏꯟꯁꯇꯥꯒ꯭ꯔꯥꯝ ꯄꯥꯏꯕ
ꯄꯥꯏꯌꯦ ꯑꯩꯗꯤꯀꯣ ꯐꯦꯁꯕꯨꯛꯇ ꯚꯗꯤꯑꯣ ꯌꯦꯡ ꯃꯟꯕꯒꯤ ꯏꯟꯁꯇꯥꯒ꯭ꯔꯥꯝꯁꯦ ꯌꯦꯡꯗ꯭ꯔꯤꯅꯦ
ꯐꯦꯁꯕꯨꯨꯛꯁꯨ ꯆꯪꯉꯩ ꯏꯟꯁꯇꯒ꯭ꯔꯝꯖꯨ ꯆꯪꯉꯩ ꯂꯣꯏꯅ ꯆꯪꯉꯦ ꯑꯗꯤ ꯀꯨꯝꯖꯨ ꯑꯃꯨꯛ ꯁꯅꯥ
ꯑꯣꯜ ꯑꯔꯥꯎꯟꯅꯦꯕ ꯑꯗꫭ ꯅꯪ
ꯑꯗꯨꯅꯦ ꯂꫭꯏ ꯎꯝ ꯑꯁ ꯉꯔꯥꯡ ꯅꯨꯡꯗꯥꯡꯗꯣ ꯊꯦꯡꯉꯇꯣꯝꯕꯅꯦ ꯄꯨꯡ ꯑꯃ ꯍꯦꯟꯕꯒ ꯑꯃ ꯍꯦꯟꯕꯗꯅꯦ ꯇꯨꯝꯕꯗꯣ ꯕꯤꯗꯤꯌꫭ ꯍꯕꯗꯨꯣ ꯄꯨꯡ ꯇꯔꯦꯠ ꯇꯔꯦꯠꯅꯤ ꯅꯤꯄꯥꯜ ꯃꯥꯄꯜ ꯇꯔꯦꯠ ꯌꯥꯌꯦꯡꯒꯩ ꯅꯤꯄꯥꯜ ꯇꯥꯗꯧꯔꯦ ꯑꯩꯅ ꯍꯧꯒꯠꯄꯗ
ꯑꯁ ꯌꯥꯏꯌꯦ ꯑꯗꯨꯗꯤ ꯎꯝ ꯑꯩꯁ ꯁꯨꯃꯥꯏꯅ ꯇꯧꯅꯤꯡꯉꯤꯍꯦ
ꯑꯗ ꯅꯪ ꯅꯪꯒꯤ ꯅꯆꯥꯗ ꯅꯆꯥꯅꯨꯄꯤꯗ ꯊꯝꯃꯔꫭꯏ ꯌꯨꯝꯗ ꯂꯥꯛꯑꯣꯅꯦ ꯍꯟꯗꯛ ꯅꯠꯇ꯭ꯔꯁꯨ ꯗꯤꯁꯦꯝꯕꯔ ꯁ꯭ꯋꯥꯏꯗ ꯂꯥꯛꯑꯣꯅꯦ ꯅꯪ ꯃꯥꯑꯅꯤ ꯑꯍꯨꯝꯗꯤ ꯁꯤꯗ ꯂꯥꯛꯄ ꯌꯥꯏꯅ
ꯍꯣꯏ ꯄ꯭ꯂꯥꯟꯗꯤ ꯇꯧꯒꯦ
ꯇꯧꯔꯣ ꯇꯧꯔꫭ ꯂꯛꯑꫭ ꯐꯖꯥꯅ ꯑꯩꯈꯣꯏꯁꯨ ꯇꯧꯕꯤꯁꯦ ꯅꯩꯈꯥꯏꯁꯦ
ꯅꯣꯏ ꯅꯣꯏꯒ ꯀꯣꯏꯕ ꯑꯃꯨꯛ ꯆꯠꯅꯤꯡꯕꯅꯤꯍꯦ
ꯆꯠꯁꯦ ꯀꯪꯂꯥꯗ ꯑꯣꯏꯔꯁꯨꯀꯣ ꯂꯥꯞꯅ ꯆꯠꯇ꯭ꯔꯁꯨ ꯀꯪꯂꯥꯒꯨꯝꯕ ꯅꯠꯇ꯭ꯔꯒ ꯁ꯭ꯋꯥꯏꯗ ꯌꯥꯝ ꯂꯩꯌꯦꯅ ꯄꯥꯔꯛꯁꯦ ꯆꯠꯂꯒ ꯀꯣꯏꯕ ꯆꯠꯁꯦ ꯑꯗꫭ ꯑꯩꯈꯣꯏꯗꯤ ꯄ꯭ꯂꯥꯟ ꯇꯧꯔꯒ ꯂꯩꯕ ꯅꯦ ꯂꯨꯗꯤꯌꯥꯒ ꯑꯩꯈꯣꯏ ꯑꯩꯈꯣꯏ ꯑꯍꯨꯝꯗꯤꯀꯣ ꯅꯪ ꯃꯥ ꯄꯩꯁꯥ ꯌꯥꯎ ꯗ꯭ꯔꯦꯁꯇꯣ ꯐꯖꯕ ꯁꯦꯠꯂꯒ ꯐꯣꯇꯣ ꯀꯥꯞꯅꯤꯡꯉꯥꯏ ꯈꯛꯇ ꯑꯣꯏꯔꯁꯨ ꯀꯣꯏꯕ ꯆꯠꯁꯤ ꯍꯥꯏꯅ ꯄ꯭ꯂꯥꯟ ꯇꯧꯔꯒ ꯂꯩꯕꯅꯤꯕ
ꯍꯣꯏ ꯅꯨꯡꯁꯤꯗ ꯑꯈꯣꯏꯁꯦ ꯀꯣ ꯏꯟꯗꯤꯌꯥꯔꯗꯤ ꯅꯨꯡꯉꯥꯏꯅ ꯂꯩꯕ ꯃꯥꯜꯂꯦꯀꯣ ꯍꯧꯖꯤꯛꯀꯥꯟꯁꯦ
ꯃꯥꯥꯏꯗꯤ ꯇꫭꯂꯞ ꯆꯥꯎꯕꯅꯤꯅ ꯅꯪꯉꯥꯏꯕꯅꯦ ꯀꯩꯔꯣ ꯉꯥꯏꯌꯨꯀꫭ
ꯑꯣ ꯑꯣ